ꯍꯜꯂꯣ
ꯍꯜꯂꯣ
ꯇꯥꯕ꯭ꯔꯣ
ꯍꯣꯏ ꯇꯥꯏꯌꯦ
ꯎ ꯀꯩꯗꯧꯔꯤꯅꯣ ꯀꯩꯗꯧꯔꯤꯅꯣ
ꯁꯨꯝ ꯐꯝꯃꯤꯌꯦ ꯅꯪꯗꯤ
ꯆꯥꯛ ꯑꯩꯁꯨ ꯐꯝꯃꯦ ꯆꯥꯛ ꯆꯥꯔꯕꯣ
ꯆꯥꯔꯕꯣ ꯍꯣꯏ ꯆꯥꯔꯦ
ꯀꯔꯤ ꯀꯔꯤ ꯃꯊꯦꯜ
ꯎꯝ ꯀꯥꯡꯁꯣꯏ ꯊꯣꯡꯕꯒ ꯉꯥ ꯊꯣꯡꯕꯒ ꯏꯔꯣꯝꯕꯒ ꯆꯥꯏ
ꯌꯥꯝꯃꯤꯍꯦ
ꯌꯥꯝꯃꯦ ꯅꯪꯗꯤ
ꯑꯩꯁꯨ ꯉꯥ ꯆꯥꯏ
ꯍꯥꯎꯋꯦꯍꯦ ꯅꯪꯒꯤꯁꯨ
ꯍꯥꯎꯋꯦ ꯎꯝ ꯅꯪꯁꯨ ꯍꯥꯎꯔꯝꯅꯤꯗ
ꯍꯣꯏ ꯑꯩꯁꯨ ꯍꯥꯎꯋꯦ
ꯑꯗꯣ ꯉꯁꯤ ꯀꯩ ꯀꯩ ꯇꯧꯋꯦ
ꯉꯁꯤꯁꯦ ꯌꯨꯝꯗ ꯑꯗꯨꯝ ꯂꯩꯔꯒ ꯊꯕꯛ ꯏꯪꯈꯥꯡ ꯈꯔ ꯑꯗꯨꯝ ꯌꯨꯝꯒꯤ ꯁꯨꯔꯒ ꯐꯤ ꯁꯥꯏ
ꯑ ꯑꯠ ꯌꯥꯏꯅꯦ
ꯑꯥ ꯉꯪꯗꯤ
ꯑꯩ ꯑꯩꯗꯤ ꯀꯩ ꯍꯥꯏꯁꯤꯔꯥ ꯊꯕꯛꯁꯨ ꯅꯠꯇꯦ ꯇꯨꯔꯦꯜꯗ ꯆꯠꯂꯒ ꯀꯩꯅꯣ ꯀꯩꯅꯣ ꯇꯧꯕ ꯆꯠꯂꯤ
ꯑꯣ ꯐꯩ ꯐꯩ ꯊꯕꯛ ꯁꯨꯕꯁꯤ ꯌꯥꯝ ꯐꯕꯅꯦ ꯍꯛꯆꯥꯡꯁꯨ ꯌꯥꯝ ꯐꯕꯅꯤ
ꯊꯕꯛ ꯁꯨꯗꯦꯗ ꯈꯣꯏ ꯆꯨꯞꯄ ꯆꯠꯄ ꯉꯥ ꯉꯥ ꯐ ꯐꯥꯕ ꯆꯠꯄ
ꯑꯣ ꯀꯌꯥꯝꯗꯤ ꯐꯔꯦ
ꯌꯥꯝꯗꯦꯗ ꯑ ꯏꯟꯁꯥꯡ ꯆꯥꯔꯦ ꯌꯦꯟꯁꯥꯡꯒꯤꯗꯤ ꯑꯗꯨꯝ ꯐꯥꯔꯦ
ꯁꯤ ꯌꯥꯝ ꯐꯩꯀꯣ ꯂꯩꯗꯕꯤꯗ ꯍꯣꯠꯅꯔꯒ ꯐꯪꯕꯁꯦ
ꯎꯝ
ꯀ꯭ꯔꯤ ꯀ꯭‌ꯔꯤ ꯉꯥ ꯐꯪꯒꯦ
ꯀꯩ ꯍꯥꯏꯁꯤꯔ ꯉꯥꯁꯦ
ꯑ
ꯃꯃꯤꯡ ꯈꯪꯉꯗꯦꯅꯦ ꯍꯩꯇꯦꯅꯦ
ꯉꯃꯨꯒꯨꯝꯕꯔꯣ
ꯅꯠꯇꯦꯗ ꯉꯥꯃꯨ ꯅꯠ
ꯎꯀꯥꯕꯤ
ꯎꯝ ꯑꯗꯨꯁꯨ ꯅꯠꯇꯦ
ꯄꯨꯛꯂꯥꯎꯕꯤꯔꯣ
ꯑꯗꯨꯁꯨ ꯅꯠꯇꯦ ꯇꯨꯔꯦꯜ ꯇꯨꯔꯦꯜꯒꯤ ꯉꯥ ꯎꯝ
ꯑ ꯃꯆꯥ ꯃꯆꯥꯗꯣ ꯑ
ꯃꯆꯥꯗꯤ ꯑꯣꯏꯔꯦ ꯑꯗꯣ ꯈꯔ ꯁꯥꯡꯕꯗꯣ ꯏꯁꯅꯦꯛ ꯁ꯭ꯅꯦꯛ ꯒꯨꯝꯕꯗꯨꯣ ꯁ꯭ꯅꯦꯛ ꯃꯥꯥꯟꯕꯗꯣ
ꯉꯥꯄ꯭ꯔꯨꯝ
ꯉꯥꯄ꯭ꯔꯨꯝ ꯉꯥꯄ꯭ꯔꯨꯝꯁꯨ ꯍꯥꯏ ꯉꯥꯄ꯭ꯔꯨꯝꯁꯨ ꯍꯥꯏꯅꯩꯗ ꯉꯥꯄ꯭ꯔꯨꯝꯁꯨ ꯑꯗꯨꯝ ꯍꯥꯏꯗ
ꯎꯝ
ꯃꯆꯨ ꯃꯆꯨ ꯈꯔ ꯇꯣꯡꯉꯥꯟꯕ
ꯎꯝ ꯑꯩ ꯈꯪꯗ꯭ꯔꯦ ꯑꯗꯨꯗꯤ
ꯉꯥꯄ꯭ꯔꯨꯝ ꯉꯥꯄ꯭ꯔꯨꯝ ꯉꯥ ꯑꯣꯏꯔꯝꯃꯅꯤ ꯈꯜꯂꯁꯦ
ꯎꯝ ꯅꯪ ꯍꯥꯏꯕ ꯍꯩꯇ꯭ꯔꯥꯕꯅꯤꯅ ꯑꯩ ꯉꯥꯄ꯭ꯔꯨꯝꯅꯦ ꯈꯜꯂꯦꯀꯣ
ꯎꯝ ꯑꯗꯨꯁꯨ ꯌꯥꯏ ꯉꯥꯄ꯭ꯔꯨꯝꯒ ꯆꯥꯞ ꯃꯥꯟꯅꯕꯅꯦ
ꯅ꯫ ꯅꯪ ꯆꯥꯛ ꯆꯥꯕꯥ ꯀꯌꯥꯝ ꯀꯨꯏꯔꯒꯦ
ꯈꯔ ꯀꯨꯢꯔꯦꯗ ꯎꯝ
ꯀꯩꯗꯧꯔꯤꯒꯦ ꯍꯧꯖꯤꯛꯇꯤ ꯐꯝꯃꯒ
ꯍꯧꯖꯤꯛꯇꯤ ꯐꯝꯃꯒ ꯀꯣꯜ ꯇꯧꯔꯒ ꯂꯩꯔꯦ
ꯉꯁꯥꯢꯗꯣ ꯅꯣꯢꯔꯣꯝꯗ ꯅꯣꯡ ꯆꯨꯕ꯭ꯔꯣ
ꯆꯨꯗꯦꯗ ꯈꯔꯗꯤ ꯃꯝꯃꯦꯗꯣ ꯆꯨꯗꯦ
ꯑꯩꯈꯣꯏꯗꯗꯤ ꯉꯥꯏꯍꯥꯛꯇꯤ ꯐꯖꯅ ꯆꯨꯔꯝꯃꯦ ꯑꯗꯨꯒ ꯃꯨꯛ ꯇꯣꯛꯈꯤꯕ ꯅꯣꯡ ꯃꯥꯡꯂꯒ ꯀꯣ
ꯑꯣ
ꯅꯣꯏꯔꯣꯝꯗ ꯆꯨꯗꯕ꯭ꯔꯅꯦ
ꯍꯧꯖꯤꯛꯇꯤ ꯆꯨꯗꯦꯗ ꯉꯁꯥꯏꯁꯨ ꯆꯨꯗꯦ ꯍꯣꯔꯦꯟꯒꯨꯝꯕꯗꯤ ꯈꯪꯗꯦ
ꯎꯝ ꯁꯥꯕ꯭ꯔꯣ ꯍꯧꯖꯤꯛꯕꯣ
ꯍꯧꯖꯤꯛꯇꯤ ꯁꯥꯏꯌꯦ ꯑꯗꯨ ꯃꯄꯥꯟꯗ ꯂꯩꯕꯅꯤꯅ ꯈꯔ ꯅꯨꯡꯉꯥꯏ
ꯅꯪꯒꯤ ꯁ꯭ꯀꯨꯜ ꯆꯠꯇ꯭ꯔꯣ
ꯁ꯭ꯀꯨꯜ ꯒꯨꯝꯕꯗꯤ ꯇꯝꯕ ꯂꯣꯏꯔꯦ ꯍꯥꯏꯕ ꯇꯥꯔꯦꯅꯦ
ꯎꯝ ꯐꯩꯌꯦ ꯐꯩꯌꯦ ꯑꯗꯨꯝ ꯐ꯭ꯔꯤꯗ ꯂꯩꯔꯦ ꯍꯧꯖꯤꯛꯇꯤ
ꯎꯝ ꯌꯨꯝꯒꯤ ꯊꯕꯛ ꯈꯔ ꯈꯔ ꯃꯇꯦꯡ ꯄꯥꯡꯉ ꯑꯗꯨꯝ ꯂꯩꯗ
ꯑꯣ ꯑꯗꯨꯁꯨ ꯐꯩꯗ ꯒꯣ
ꯎꯝ
ꯉꯥꯎꯁꯤꯟꯅꯗꯣꯏ ꯁꯔꯨꯛ ꯑꯗꯨꯅ ꯐꯠꯇ꯭ꯔꯥꯅꯦ
ꯑꯗꯨꯅ ꯍꯦꯟꯅ ꯐꯩꯗ
ꯎꯝ
ꯅꯪꯗꯤ
ꯑꯩꯁꯨ ꯑꯗꯨꯝ ꯌꯨꯝꯗ ꯂꯩꯌꯦ ꯍꯟꯗꯛꯀꯥꯟꯗꯤ ꯑꯗꯨꯝ ꯌꯨꯝꯒꯤ ꯆꯥꯛ ꯏꯟꯁꯥꯡ ꯈꯔ ꯑꯗꯨꯝ ꯊꯣꯡꯗꯣꯡ ꯊꯣꯡꯖꯤꯟ ꯌꯨꯝ ꯁꯦꯡꯔꯒ ꯑꯗꯨꯝ ꯐꯅꯦꯛꯒꯨꯝꯕ ꯑꯗꯨꯝ ꯁꯥꯔꯒ ꯂꯩꯌꯦ
ꯑꯆꯥ ꯌꯥꯏꯅꯦ ꯍꯩꯕꯗꯤ ꯍꯩꯕ꯭ꯔꯥꯅꯦ ꯐꯅꯦꯛꯒꯨꯝꯕ ꯁꯥꯕꯗꯣ
ꯌꯥꯝ ꯍꯩꯗ ꯐꯅꯦꯛ ꯆꯥꯕꯗꯤ
ꯎꯝ
ꯅꯣꯏꯔꯣꯝꯗ ꯏꯁꯤꯡ ꯍꯥ
ꯀꯨꯀꯣꯂꯦꯖ ꯇꯝꯕꯗꯤ ꯂꯣꯏꯔꯦ
ꯍꯣꯏ ꯂꯣꯏꯔꯦ
ꯅꯪꯗꯤ ꯍꯌꯦꯡ ꯀꯗꯥꯏꯗ ꯆꯠꯀꯅꯤ
ꯍꯜꯂꯣ
ꯑꯧ ꯇꯥꯏꯌꯦ
ꯇꯥꯗ꯭ꯔꯣ
ꯍꯜꯂꯣ
ꯍꯜꯂꯣ ꯇꯥꯌꯦ ꯇꯥꯌꯦ
ꯑꯣ ꯈꯔ ꯅꯨꯡꯉꯥꯏꯗꯕ ꯎꯝ ꯃꯔꯛ ꯃꯔꯛꯇ
ꯎꯝ
ꯀꯩ ꯍꯥꯏꯕꯅꯣ
ꯀꯩ ꯍꯥꯏ ꯅꯣꯏꯔꯣꯝꯗ ꯏꯁꯤꯡ ꯅꯨꯡꯉꯥꯏꯕ꯭ꯔꯣ
ꯅꯨꯡꯉꯥꯏꯗ
ꯎꯝ
ꯍꯟꯗꯛꯇꯤ ꯅꯣꯡꯁꯨ ꯐꯖꯅ
ꯑ ꯑꯈꯣꯏ ꯑꯈꯣꯏ ꯑꯈꯣꯏꯔꯣꯝꯗꯗꯤꯀꯣ ꯏꯁꯤꯡ ꯌꯥꯝ ꯋꯥꯏꯑꯦ ꯍꯟꯛꯀꯥꯟꯁꯦ ꯅꯣꯡ ꯆꯨꯗꯕ꯭ꯅꯤꯅ
ꯑꯦ ꯅꯣꯡ ꯆꯨꯕ ꯃꯇꯝꯅꯤ ꯀꯩꯅꯣ
ꯑꯈꯣꯏꯔꯣꯝꯗ ꯆꯨꯗꯦ ꯅꯣꯡ ꯆꯨꯗꯦ ꯑꯗꯨꯝ ꯉꯁꯥꯏꯗꯣ ꯈꯔ ꯈꯠꯂ ꯆꯨꯔꯒ ꯂꯩꯌꯦ ꯑꯈꯣꯏꯔꯣꯝꯗ ꯅꯣꯡ ꯆꯨꯄꯥꯛ ꯆꯨꯗꯦꯕ ꯑꯗꯨꯒꯤ
ꯑꯣ
ꯏꯁꯤꯡꯌꯥ ꯏꯁꯤꯡ ꯂꯩꯇꯦꯕ ꯑꯈꯣꯏꯗꯤ ꯅꯣꯡꯒꯤ ꯈꯣꯏꯗꯤ ꯏꯁꯤꯡ ꯂꯩꯔꯒ ꯁꯤꯖꯤꯟꯅꯕꯅꯤꯅꯀꯣ
ꯑꯥ
ꯇꯥꯕ꯭ꯔꯥ ꯏꯁꯤꯡ ꯂꯩ ꯏꯁꯤꯡ ꯂꯩꯔꯒ ꯁꯤꯖꯤꯟꯅꯕꯅꯤꯅ ꯅꯣꯡꯁꯦ ꯅꯣꯡꯒꯤ ꯏꯁꯤꯡ ꯇꯥꯕꯗ ꯑꯈꯣꯏꯗꯤ ꯑꯗꯨꯝ ꯌꯥꯝꯅ ꯇꯥꯡꯅ ꯐꯪꯕꯗꯣ
ꯑꯥ
ꯁꯨꯃꯥꯏꯟ ꯇꯧꯋꯦꯕ
ꯑꯗꯨꯗꯤ ꯅꯣꯡ ꯆꯨꯅꯤꯉꯥꯏ ꯐꯖꯅ ꯂꯥꯏ ꯈꯨꯔꯝꯃꯨꯅ
ꯄ꯭ꯔꯊꯅꯥ ꯇꯧꯁꯤꯔꯥ ꯈꯪꯗꯦꯅꯦ ꯍꯣꯔꯦꯟ ꯇꯧꯕ ꯇꯥꯔꯦ ꯅꯪꯁꯨ ꯈꯔ ꯇꯧꯕꯤꯌꯨꯗꯅ
ꯍꯣꯔꯦꯟ ꯇꯨꯝꯔꯝꯗꯥꯏꯗ ꯇꯧꯕꯤꯒꯦꯅꯦ
ꯇꯧꯕꯤꯌꯣ ꯅꯪꯅ ꯇꯧꯕꯤꯔꯗꯤ ꯍꯌꯦꯡ ꯍꯌꯦꯡ ꯅꯣꯡꯉꯥꯜꯂꯛꯄꯗ ꯅꯣꯡ ꯆꯨꯔꯒ ꯏꯁꯤꯡ ꯌꯥꯝꯅꯕ
ꯎꯝ ꯌꯦꯡꯕ ꯇꯥꯔꯦ
ꯇꯥꯔꯦ ꯎꯝ ꯅꯪꯗꯤ ꯀꯔꯤ ꯏꯟꯖꯥꯡꯅ ꯄꯥꯝꯅ ꯆꯥꯒꯦ
ꯀꯩ ꯍꯥꯏꯕ
ꯀꯔꯤ ꯏꯟꯖꯥꯡ ꯏꯟꯖꯥꯡ ꯀꯔꯤ ꯃꯊꯦꯜ ꯑꯣꯏꯅ ꯄꯥꯝꯅ ꯆꯥꯒꯦꯕ
ꯏꯟꯁꯥꯡꯁꯦ ꯍꯜꯂꯣ
ꯇꯥꯏꯌꯦ ꯇꯥꯏꯌꯦ
ꯇꯥꯕ꯭ꯔ
ꯇꯥꯏꯌꯦ ꯍꯣꯏ ꯇꯥꯏꯌꯦ
ꯑꯣ
ꯅꯪꯒꯤ ꯑꯄꯥꯝꯕ ꯏꯟꯖꯥꯡ ꯍꯥꯏꯔꯛꯑꯣ
ꯍꯥ
ꯑꯣ ꯇꯥꯕ꯭ꯔ
ꯍꯣꯏ ꯇꯥꯔꯦ
ꯑꯣ ꯏꯟꯁꯥꯡ ꯄꯥꯝꯕꯗꯤ ꯀꯔꯤ ꯍꯥꯏꯁꯤꯔ ꯁꯟꯁꯥꯒꯨꯝꯕ
ꯎꯝ
ꯑꯗꯨꯅ ꯄꯥꯝꯃꯤꯗ ꯑꯩꯗꯤ
ꯁꯟꯁꯥꯖꯨ ꯐꯖꯅ ꯊꯣꯡꯉꯗꯤꯀꯣ ꯍꯥꯎꯕꯅꯦ
ꯑꯇꯣꯞꯄꯗꯤ ꯑꯇꯣꯞꯄꯗꯤ ꯀꯔꯤ ꯍꯥꯏꯁꯤꯔ ꯑꯩꯒꯤ ꯚꯤꯖꯤꯇꯦꯕꯜꯁ ꯀꯌꯥ ꯄꯥꯝꯗꯦ
ꯑꯩꯁꯨ ꯑꯩꯗꯤ ꯚꯤꯖꯤꯇꯦꯕꯜ ꯄꯥꯝꯃꯦ ꯎꯁꯣꯏꯗꯣ
ꯑꯧ
ꯑꯁꯣꯏꯗ ꯎꯁꯣꯏꯒ ꯆꯤꯛꯀꯟ ꯊꯣꯡꯕꯒꯗꯣ ꯌꯥꯝ ꯄꯥꯝꯃꯦ
ꯎꯁꯣꯏꯗꯤ ꯍꯟꯗꯛꯇꯤ ꯁꯤꯖꯟꯅꯤꯅ ꯌꯥꯝ
ꯎꯝ ꯍꯣꯏ ꯉꯁꯤꯁꯨ ꯆꯥꯏꯌꯦ ꯑꯩ
ꯐꯔꯦꯅꯦ ꯆꯥꯅꯤꯡꯕ ꯑꯩꯁꯨꯨ ꯆꯥꯏꯗ ꯆꯥꯕꯗꯤ
ꯎꯝ
ꯎꯁꯣꯏꯗꯤ ꯀꯌꯥ ꯄꯥꯝꯗꯦ
ꯀꯌꯥ ꯄꯥꯝꯗꯦ ꯎꯝ ꯎꯁꯣꯏꯗꯤ ꯌꯥꯝ ꯄꯥꯝꯃꯦ ꯑꯩꯗꯤ
ꯇꯝꯃꯟꯕꯗꯒꯤ ꯆꯥꯕꯗꯤ
ꯍꯥꯎꯇ꯭ꯔꯦ
ꯑꯗꯨꯅꯦ ꯍꯥꯏꯁꯦ ꯑꯩ ꯑꯣ ꯅꯣꯏꯔꯣꯝꯗ ꯅꯨꯡꯁꯤꯠ ꯁꯤꯠꯄ꯭ꯔꯣ
ꯎꯝ
ꯍꯧꯖꯤꯛ ꯐꯣꯟꯗ ꯈꯔ ꯅꯨꯡꯁꯤꯠꯀꯤ ꯃꯈꯣꯟ ꯇꯥꯏꯌꯦꯕ
ꯑ ꯈꯔ ꯅꯨꯡꯉꯥꯏꯕꯅꯦ ꯍꯧꯖꯤꯛ ꯅꯠꯇ꯭ꯔꯗꯤ ꯑꯁ ꯌꯥꯝ ꯁꯥꯏ
ꯎꯝ ꯈꯣꯏꯔꯣꯝꯗꯁꯨ ꯆꯥꯏ ꯅꯪꯗꯤ ꯍꯌꯦꯡ ꯀꯗꯥꯏꯗ ꯆꯠꯀꯦꯔꯣ ꯅꯪꯗꯤ ꯍꯌꯦꯡ ꯀꯗꯥꯏꯗ ꯆꯠꯀꯦꯔꯣ
ꯌꯦꯡꯗꯤ ꯁꯟꯗꯦꯅꯤꯅ ꯆꯥꯔꯖ ꯆꯥ꯭ꯔ꯭ꯁ ꯀꯛ ꯇꯥꯔꯦꯅꯦ
ꯋꯥꯎ ꯆꯥꯔꯖꯇꯤ ꯆꯥꯡ ꯅꯥꯏꯅ ꯀꯥꯕ꯭ꯔꯣ ꯅꯪꯗꯤ
ꯎꯝ ꯎꯝ
ꯐꯩꯌꯦ ꯐꯩꯌꯦ ꯎꯝ ꯎꯝ ꯑꯩꯈꯣꯏꯁꯨꯅꯦ ꯍꯌꯦꯡꯗꯤ ꯁꯟꯗꯦꯅꯤꯅꯀꯣ ꯆꯔꯆ ꯆꯠꯀꯅꯤ ꯆꯔꯆ ꯆꯠꯀꯅꯦꯕ
ꯑꯥ
ꯆꯥꯔꯆ ꯆꯠꯂꯒ ꯆꯥꯔꯆ ꯂꯣꯏꯔꯦ ꯍꯥꯏꯔꯒ ꯌꯨꯝꯗ ꯂꯥꯛꯑꯒ ꯏꯃꯥꯟꯅꯕꯤꯁꯤꯡꯗ ꯑꯗꯨꯝ ꯁꯟꯗꯦꯅꯤꯅ ꯄꯨꯜꯂꯒꯀꯣ ꯁꯤꯡꯖꯨ ꯆꯥꯒꯦ
ꯑꯆꯠ ꯆꯥ ꯌꯥꯝ ꯅꯨꯡꯁꯤꯕ ꯋꯥꯔꯤꯅꯤꯅꯦ
ꯎꯝ
ꯑꯗꯨꯅ ꯅꯨꯡꯉꯥꯏꯕꯅꯤꯗ ꯁꯤꯡꯖꯨꯒꯨꯝꯕ ꯄꯨꯜꯂꯒ ꯆꯥꯕꯗ ꯑꯗꯨꯅ ꯅꯨꯡꯉꯥꯏꯕꯅꯤ
ꯍꯣꯏ ꯅꯨꯡꯉꯥꯏ ꯌꯥꯝꯅ ꯄꯨꯜꯂꯒ ꯁꯟꯗꯦꯗ ꯅꯠꯇ꯭ꯔꯗꯤ ꯃꯤ ꯑꯩꯈꯣꯏ ꯑꯩꯈꯣꯏꯗꯤ ꯂꯩꯁꯥ ꯄꯥꯈꯪ